ꯇꯥꯕ꯭ꯔꯣ
ꯇꯥꯏꯌꯦ ꯇꯨꯝꯗ꯭ꯔꯤꯕꯣ ꯍꯧꯖꯤꯛꯐꯥꯎ
ꯑꯩ ꯇꯨꯝꯗ꯭ꯔꯤꯗ ꯁꯨꯝ ꯂꯥꯏꯔꯤꯛ ꯄꯥꯔꯝꯕꯅꯤ
ꯑꯣ ꯑꯦꯛꯖꯥꯝ ꯀꯩ ꯑꯦꯛꯖꯥꯝ ꯂꯩꯒꯦ ꯑꯁꯨꯛ ꯌꯥꯝ ꯊꯦꯡꯅ ꯂꯥꯏꯔꯤꯛ ꯄꯥꯏꯁꯤꯕꯣ
ꯑꯩ ꯁꯨꯝ ꯃꯃꯥꯡꯒꯤꯗ ꯑꯩꯈꯣꯏ ꯁꯨꯝ ꯂꯩꯃꯤꯟꯅꯕꯗ ꯑꯦꯝ ꯄꯤ ꯑꯦꯁ ꯁꯤ ꯌꯨ ꯄꯤ ꯑꯦꯁ ꯁꯤ ꯊꯥꯕ ꯀꯥꯡꯕꯨ ꯂꯩꯌꯦ
ꯑꯥ
ꯂꯥꯏꯔꯤꯛꯁꯦ ꯑꯩꯁꯨ ꯀꯥꯍꯦꯟꯅ ꯄꯥꯜꯔꯝꯗꯕꯅꯦ ꯊꯕꯛ ꯑꯃ ꯇꯧꯔꯗꯤꯅ ꯁꯨꯝ ꯈꯜꯂꯝꯕꯅꯦ ꯑꯗꯨꯗ ꯃꯤ ꯁꯨꯝ ꯑꯦꯛꯖꯥꯝꯗꯣ ꯂꯥꯏꯔꯤꯛ ꯄꯥꯔ ꯄꯥꯔꯒ ꯍꯧꯖꯤꯛ ꯃꯇꯝꯗꯗꯤ ꯂꯥꯏꯔꯤꯛꯁꯦ ꯌꯥꯎ ꯌꯥꯗꯦꯗ ꯑꯦꯛꯖꯥꯝ ꯑꯃ ꯊꯥꯕꯅꯤ ꯍꯥꯏꯕꯗ
ꯃꯥꯅꯤ ꯃꯥꯅꯤ ꯑꯥ ꯄꯤꯑꯣꯟ ꯒ꯭ꯔꯦꯠꯇꯒꯤ ꯍꯧꯔꯛꯒ ꯀꯣ ꯒ꯭ꯔꯦꯛ ꯐꯣꯔꯗꯒꯤ ꯍꯧꯔꯛ ꯀꯣ
ꯎꯝ
ꯀꯩꯅꯣ ꯇꯧꯕꯕꯨ ꯂꯥꯏꯔꯤꯛ ꯌꯥꯎꯗ꯭ꯔꯗꯤ ꯌꯥꯗ꯭ꯔꯦ ꯋꯥꯏꯁꯤꯠꯄ ꯂꯥꯏꯔꯤꯛ ꯄꯩꯈꯥ ꯊꯥꯔꯦ ꯀꯩꯗꯧꯔꯒꯦ
ꯁꯨꯝ ꯑꯦꯛꯖꯥꯝꯁꯦ ꯑꯦꯛꯖꯥꯝꯕꯨꯗꯤ ꯃꯌꯥꯝ ꯂꯩꯌꯦ
ꯎꯝ
ꯑꯦꯛꯖꯥꯝ ꯃꯆꯥ ꯃꯆꯥ ꯁꯨꯝ ꯊꯥꯖꯤꯔꯅ ꯇꯧꯕꯅꯦ ꯇꯧꯕꯅꯦꯗꯤ ꯃꯆꯥ ꯍꯥꯏꯔꯁꯨ ꯍꯦꯛ ꯀꯩꯅꯣꯁꯨ ꯃꯨꯛ ꯄꯥꯝꯕ ꯍꯥꯏꯇꯥꯔꯦ ꯏꯁꯇꯥꯔꯒ ꯍꯦꯛ ꯀꯥꯕꯤꯁꯦ ꯊꯋꯥꯟꯃꯤꯆꯥꯛꯒ ꯂꯦꯡꯃꯥꯟꯗ ꯑꯅꯤ ꯑꯍꯨꯝ ꯅꯞꯄꯁꯦ ꯍꯦꯛ ꯄꯥꯝꯕ ꯍꯥꯏꯇꯥꯔꯦ
ꯑꯥ
ꯑꯗꯨꯒꯤ ꯇꯧꯁꯤꯔꯥꯅ
ꯏꯁꯇꯥꯔ ꯑꯅꯤ ꯑꯍꯨꯝ ꯅꯞꯄꯒꯤ ꯊꯕꯛꯁꯤꯕꯨ ꯀꯔꯝ ꯀꯥꯟꯗ ꯀꯧꯔꯛꯀꯅꯤ ꯍꯥꯏꯒꯦ ꯀꯧꯔꯅꯤ ꯍꯥꯏꯕ꯭ꯔꯣ
ꯎꯝ ꯑꯗꯨꯝ ꯀꯧꯗꯤ ꯀꯧꯔꯛꯄ ꯇꯥꯏꯃꯤꯡ ꯑꯣꯏꯔꯦ ꯍꯧꯖꯤꯛꯁꯦ ꯍꯥꯏꯗꯤ ꯃꯃꯥꯡꯒꯤ ꯏꯁꯇꯥꯔ ꯑꯅꯤ ꯑꯍꯨꯝ ꯅꯞꯄꯒꯤ ꯊꯕꯛꯁꯦ ꯇꯧꯈꯤꯕꯁꯦ ꯃꯣꯏꯁꯦ ꯍꯧꯖꯤꯛ ꯇ꯭ꯔꯦꯅꯤꯡ ꯂꯣꯏꯁꯜꯂꯛꯑꯦꯕꯀꯣ ꯀꯁꯝ ꯆꯥꯗꯧꯒꯤ ꯉꯥꯏ ꯂꯩꯔꯦꯕ
ꯑꯥ
ꯑꯗꯨꯅ ꯑꯃꯨꯛ ꯑꯅꯧꯕ ꯕꯦꯁ ꯀꯧꯕꯒꯤ ꯇꯔꯟꯁꯤꯗ ꯌꯥꯍꯧꯁꯤꯔꯥꯅ ꯈꯜꯂꯤꯕ ꯍꯥꯏꯇꯥꯔꯦ
ꯌꯥꯎꯁꯜꯍꯧꯒꯗꯕꯗꯤ ꯀꯩꯅꯣꯅꯦ ꯃꯇꯝ ꯂꯩꯔꯤꯉꯩꯗ ꯍꯣꯠꯅꯍꯧꯗꯗ ꯅꯪ ꯍꯌꯦꯡ ꯍꯟꯅꯨꯔꯀꯥꯟꯗ ꯍꯣꯠꯅꯒꯦ ꯍꯥꯏꯔꯤꯕ꯭ꯔꯣ
ꯑꯣ ꯑꯗꯨꯅꯦ ꯑꯩ ꯈꯜꯂꯤꯁꯦ
ꯎꯝ ꯅꯪꯒꯤ ꯅꯃꯥꯟꯅꯕ ꯇꯨꯃꯤꯟꯅꯕ ꯑꯉꯥꯡ ꯑꯃ ꯂꯩꯗꯥꯏ
ꯎꯝ
ꯑꯗꯨꯅ ꯄꯥꯝꯕ ꯏꯁꯇꯥꯔ ꯑꯅꯤꯗꯤ ꯑꯅꯤ ꯅꯄꯤꯗꯣ ꯑꯩꯈꯣꯏ ꯂꯦꯡꯖꯨꯝꯗ
ꯎꯝ
ꯁꯛ ꯇꯥꯈꯠꯂꯒ ꯐ꯭ꯔꯤꯁꯀꯤꯡ ꯇꯧꯔꯒ ꯃꯤꯒꯤ ꯑꯔꯥꯛ ꯑꯔꯥꯛꯄ ꯄꯤꯈꯥꯎꯗꯒꯤ ꯀꯩ ꯀꯩ ꯌꯥꯎꯔꯤ ꯄꯨꯡꯍꯨꯝꯗ ꯍꯨꯝꯃꯒ ꯇꯔꯥ ꯄꯤꯔꯝꯃꯨ ꯀꯨꯟ ꯄꯤꯔꯝꯃꯨ ꯆꯥ ꯊꯛꯅꯕꯒ ꯍꯥꯏꯕꯗꯣ
ꯎꯝ
ꯑꯗꯨ ꯇꯧꯕꯅꯦ
ꯃꯥꯕꯨ ꯑꯗꯨꯒꯤ ꯊꯕꯛꯇꯨꯕꯨ ꯇꯧꯕꯗꯨ ꯃꯥꯕꯨ ꯍꯩꯗꯣꯏ ꯖꯥꯠꯂꯣ ꯋꯥ ꯉꯥꯡꯕ ꯈꯣꯠꯄꯗꯤ ꯀꯌꯥ ꯀꯩꯗꯧꯗꯦꯗ ꯑꯩꯅ ꯁꯨꯝ ꯌꯦꯡꯕꯗ
ꯍꯩꯅꯤ ꯍꯩꯅꯤ ꯌꯥꯔꯦ ꯑꯗꯨ ꯑꯗꯨꯒ ꯇꯧꯒ꯭ꯔꯗꯤ ꯏꯕꯨꯡꯉꯣ ꯃꯥꯅ ꯇꯥꯈꯠꯂꯛꯀꯗꯕ ꯁꯛꯁꯦ ꯑꯔꯣꯏꯕꯤꯅꯤ ꯦ ꯚꯏ ꯇꯥꯈꯠꯂꯛꯀꯗꯕ ꯁꯛꯁꯦ ꯊꯥꯕꯨ ꯂꯩꯕꯥꯛꯄꯨ ꯌꯧꯅꯤ ꯃꯥꯅ ꯇꯥꯈꯠꯂꯛꯄꯗ
ꯑꯣ ꯊꯥꯒꯤ ꯂꯩꯕꯥꯛ ꯀꯥꯒꯦ ꯍꯥꯏꯔꯗꯤ ꯀꯔꯝꯕ ꯃꯇꯝꯗ ꯀꯥꯒꯅꯤ ꯈꯪꯕ꯭ꯔꯥ
ꯈꯪꯗꯦ ꯍꯥꯏꯔꯛꯎꯅꯦ
ꯑꯩꯈꯣꯏꯒꯤ ꯊꯥꯁꯤꯗꯕꯨ ꯑ ꯅꯣꯡꯉꯥꯜꯂꯝꯗꯥꯏ ꯅꯨꯃꯤꯠ ꯇꯥꯔꯝꯗꯥꯏ ꯁꯨꯝ ꯀꯥꯟꯗ ꯆꯤꯡꯒꯤ ꯃꯅꯥꯛꯇ ꯅꯦꯝꯅ ꯊꯣꯛꯄꯅꯦꯕ
ꯑꯣ ꯑꯣ
ꯑꯗꯨꯝ ꯀꯥꯟꯗꯨꯗ ꯈꯤꯇꯪ ꯃꯔꯨꯝ ꯍꯥꯏꯖꯤꯜꯂꯛꯄꯩ ꯀꯥꯟꯗꯨꯗ ꯐꯜ ꯂꯥꯎꯅ ꯆꯣꯡꯈꯠꯍꯧꯒꯗꯕ ꯑꯗꯨꯝ ꯊꯥ ꯂꯩꯕꯥꯛ ꯀꯥꯔꯦ
ꯑꯁ ꯊꯥ ꯂꯩꯕꯥꯛ ꯀꯥꯕ ꯍꯥꯏ ꯍꯥꯏꯕ ꯋꯥꯔꯤ ꯑꯍꯥꯏ ꯀꯩꯅꯣꯁꯤꯗ ꯋꯥꯔꯤꯁꯤꯗ ꯀꯩꯅꯣꯝ ꯅꯤꯡꯁꯤꯡ ꯉꯛꯑꯦꯅꯦ
ꯑꯥ ꯀꯔꯤ
ꯄ꯭ꯔꯤꯊꯤꯕꯤꯁꯤꯗ ꯑꯩꯈꯣꯏꯒꯤ ꯑ ꯍꯣꯏ ꯂꯩꯔꯤꯕ ꯑꯉꯛ ꯑꯉꯛꯄ ꯃꯌꯥꯝ ꯂꯩꯗꯅꯀꯣ ꯃꯍꯧꯁꯥꯒꯤ ꯑꯣꯏꯕꯁꯦ ꯁꯤꯕꯨ ꯈꯣꯠꯄ ꯇꯧꯕꯗ ꯑꯩꯈꯣꯏꯒꯤ ꯃꯤꯑꯣꯏꯕꯁꯤꯡꯁꯦ ꯋꯥꯅ ꯑꯋꯥꯕ ꯃꯥꯌꯣꯛ ꯌꯥꯗꯅ ꯊꯦꯡꯅꯔꯤꯕ ꯉꯥꯛꯇꯅꯦꯕꯀꯣ ꯁꯝꯅ ꯍꯥꯏ ꯑꯩꯈꯣꯏꯒꯤ ꯅꯦꯄꯥꯜ ꯑꯁꯣꯝꯗ ꯂꯩꯕ ꯃꯥꯎꯟ ꯏꯕꯔꯦꯁ ꯄ꯭ꯔꯤꯊꯤꯕꯤꯒꯤ ꯈ꯭ꯋꯥꯏꯗꯒꯤ ꯌꯥꯝꯕ ꯎꯟꯒꯤ ꯆꯤꯡꯁꯦ
ꯎꯝ
ꯀꯥꯅꯕ ꯍꯣꯠꯅꯕꯗ ꯃꯣꯏꯒꯤ ꯃꯇꯝ ꯂꯩ ꯍꯥꯏꯅꯦꯕꯀꯣ
ꯎꯝ
ꯑꯩꯈꯣꯏꯒꯤ ꯑꯥ ꯃꯣꯟꯁꯨꯟꯒ ꯂꯥꯛꯄ ꯃꯇꯝ ꯀꯥꯕ ꯌꯥꯝꯅ ꯗꯦꯟꯖꯔ ꯑꯣꯏꯕ ꯃꯐꯝꯅꯤ ꯍꯥꯏꯅꯦꯕꯀꯣ ꯅꯣꯡꯂꯩ ꯅꯨꯡꯁꯤꯠ ꯑꯀꯟꯕ ꯁꯤꯠꯇꯅ ꯑꯗꯒꯤꯗꯤ ꯑꯣꯛꯁꯤꯖꯦꯟ ꯄꯨꯗꯗꯤ ꯃꯊꯛꯇ ꯀꯥꯈꯠꯄꯗ ꯁꯣꯔ ꯍꯣꯟꯕ ꯋꯥꯔꯛꯄ ꯈꯣꯠꯂꯛꯄ ꯀꯣ
ꯎꯝ
ꯁꯤꯕꯨꯛꯇ ꯑꯩꯈꯣꯏ ꯄ꯭ꯔꯤꯊꯤꯕꯤꯗ ꯂꯩꯕ ꯄꯣꯠ ꯑꯋꯥꯡꯕꯅꯦꯕ ꯈꯪꯉꯕ ꯑꯗꯨ ꯊꯥ ꯂꯩꯕꯥꯛ ꯀꯥꯔꯤꯕ ꯃꯤꯁꯤꯡꯁꯤꯅ ꯑꯩꯈꯣꯏꯒꯤ ꯄ꯭ꯔꯤꯊꯕꯤꯁꯤꯗꯒꯤ ꯂꯥꯞꯄꯕ ꯃꯐꯝ ꯃꯐ ꯐꯝ ꯃꯥꯏꯜ ꯀꯌꯥ ꯃꯥꯔꯁꯇꯒ ꯆꯠꯇꯅ ꯊꯤꯖꯤꯟ ꯍꯨꯝꯖꯤꯟꯕ ꯇꯧꯕꯁꯦ ꯁꯤꯗ ꯊꯦꯡꯅ ꯑꯩꯈꯣꯏ ꯑꯥꯔꯠꯇꯕꯨꯗꯤ ꯑꯩꯈꯣꯏꯒꯤ ꯑꯣꯛꯁꯤꯖꯦꯟꯁꯦ ꯃꯔꯥꯡ ꯀꯥꯏꯅ ꯂꯩꯔꯦ ꯑꯩꯈꯣꯏ ꯑꯣꯖꯣꯟ ꯂꯌꯥꯔꯅ ꯀꯨꯞꯁꯜꯂꯒ ꯂꯩꯔꯦ ꯑꯣꯛꯁꯤꯖꯦꯟ ꯃꯐꯝ ꯐꯕ ꯄ꯭ꯂꯥꯅꯦꯠ ꯑꯩꯈꯣꯏꯒꯤ ꯑꯍꯤꯡꯕ ꯂꯤꯚꯤꯡ ꯄ꯭ꯂꯥꯅꯦꯠ ꯍꯥꯏꯔꯒ ꯈꯪꯅꯩꯅꯦꯕꯀꯣ
ꯎꯝ
ꯑꯗꯨ ꯑꯇꯣꯞ ꯑꯇꯣꯞꯄ ꯃꯐꯝ ꯆꯠꯄꯗꯁꯨ ꯃꯁꯤꯒꯨꯝꯕꯖꯦ ꯑꯥ ꯃꯥꯔꯁꯀꯨꯝꯕ ꯑꯩꯈꯣꯏꯒꯤ ꯕꯤꯌꯣꯟꯇꯦ ꯑꯥꯔꯠꯇꯒꯤ ꯆꯠꯄ ꯈꯣꯠꯄꯗ ꯀꯣ
ꯎꯝ
ꯑꯩꯅ ꯁꯨꯝ ꯈꯟꯕꯗ ꯑꯣꯔꯕꯤꯠꯁꯤꯒꯤ ꯃꯇꯨꯡ ꯏꯟꯅ ꯑꯇꯣꯞꯄ ꯄꯣꯠꯁꯤꯡꯁꯨ ꯃꯥꯒꯤ ꯃꯨꯞꯃꯦꯟ ꯑꯃ ꯔꯣꯇꯦꯁꯟ ꯑꯃꯗꯤ ꯂꯩꯔꯝꯒꯅꯦꯕꯀꯣ
ꯑꯥ ꯍꯣꯏ
ꯃꯨꯞꯃꯦꯟꯒꯤ ꯔꯣꯇꯦꯁꯟꯗꯨꯒꯤ ꯒꯤ ꯀꯩꯅꯣꯁꯤꯡꯁꯤꯗ ꯐꯥꯎꯔꯒ ꯆꯠꯂꯤꯅꯦꯕ ꯁꯤꯗ ꯍꯦꯟꯅꯔꯝꯒꯗꯕ ꯑꯋꯥꯕ ꯆꯩꯊꯦꯡ ꯃꯌꯥꯝꯗꯣ ꯑꯗꯨꯝ ꯁꯨꯝ ꯎꯕꯥ ꯃꯤꯑꯣꯏꯕꯁꯦ ꯉꯛꯇꯤ ꯉꯛꯏꯀꯣꯅ ꯈꯜꯂꯤꯅꯤꯅꯦ ꯑꯩꯁꯦ
ꯑꯗꯣ ꯀꯩꯅꯣ ꯇꯧꯕꯅꯦ ꯑꯩꯈꯣꯏꯒꯤ ꯎꯝ ꯅꯪ ꯊꯥꯒꯤ ꯃꯅꯨꯡꯗ ꯊꯩꯕꯣꯡ ꯄꯥꯝꯕꯤ ꯑꯃ ꯍꯧꯕꯗꯣ ꯎꯕ꯭ꯔꯣ
ꯑꯉꯥꯡ ꯑꯣꯏꯔꯤꯉꯩꯗ ꯏꯃꯥꯅ ꯑꯥ ꯑꯩꯈꯣꯏꯁꯦ ꯑꯩꯩ ꯀꯩꯅꯣ ꯇꯧꯔꯀꯥꯟꯗ ꯑ ꯋꯥꯔꯤ ꯂꯤꯕꯤꯌꯨ ꯋꯥꯔꯤ ꯂꯤꯕꯤꯌꯨꯅ ꯌꯥꯝ ꯉꯥꯡꯉꯝꯃꯦꯕ ꯀꯣ ꯊꯥꯒꯤ ꯂꯩꯕꯥꯛꯇꯒꯤ ꯑꯁꯤꯍꯩꯕꯣꯡ ꯄꯥꯝꯕꯤ ꯃ ꯑꯥꯗ ꯍꯧꯔꯤꯆꯦ ꯎꯕ ꯀꯟ ꯃꯥꯡꯒꯣꯟꯗ ꯐꯝꯃꯒ ꯌꯦꯡꯍꯜꯂꯦꯕ ꯑꯗꯒꯤ ꯍꯩꯕꯣꯡ ꯕꯤꯖꯤꯗ ꯃꯤ ꯑꯃ ꯃꯈꯥꯗ ꯂꯩꯖꯦ ꯎꯕ꯭ꯔꯥ ꯍꯥꯏꯌꯦꯀꯣ ꯑꯈꯣꯏꯖꯦ ꯂꯩꯏ ꯑꯦꯡꯖꯦꯜꯂꯒ ꯎꯏꯌꯦ ꯎꯏꯌꯦ ꯎꯏꯌꯦ ꯑꯗ ꯂꯩꯖꯦ ꯅꯠꯇ꯭ꯔꯥꯒꯅ ꯍꯥꯏꯔꯒꯀꯣ ꯁꯤꯕꯤꯅꯠ ꯇꯔꯛꯄ ꯉꯥꯏꯕꯅꯦ ꯉꯥꯏꯕꯅꯦ ꯉꯥꯏꯕꯅꯦ ꯑ ꯊꯩꯕꯣꯡꯖꯤꯖꯨ ꯊꯥꯎꯒꯤ ꯂꯩꯕꯛꯀꯤ ꯊꯩꯕꯣꯡꯖꯦ ꯁꯤꯗꯤ ꯁꯨꯡꯇ ꯇꯥꯔꯛꯎ ꯌꯥꯗꯦ ꯀꯔꯤꯒꯤꯅꯣ ꯈꯪꯕ꯭ꯔꯥ ꯀꯥꯏꯟꯀꯣ ꯍꯪꯉꯦꯕꯀꯣ
ꯎꯝ
ꯗꯨꯒ ꯑꯗꯨꯝ ꯑꯈꯣꯏ ꯏꯃꯥꯏꯗꯣ ꯂꯥꯏꯔꯤꯛ ꯇꯝꯃꯛꯄꯅꯤꯅ ꯈꯔ ꯈꯣꯏꯒꯤ ꯁꯥꯏꯟꯁꯀꯤ ꯇꯥꯝꯗ ꯒ꯭ꯔꯦꯕꯤꯇꯦꯁꯅꯦꯜ ꯐꯣꯔꯁꯁꯦ ꯁꯤꯒꯤ ꯃꯇꯪꯖꯤ ꯅꯨꯡꯉꯥꯏꯇꯝ ꯑꯩꯈꯣꯏꯅ ꯈꯪꯗꯦ ꯈꯪꯗꯦ ꯊꯥꯒꯤ ꯂꯩꯕꯥꯛꯇꯒꯤ ꯊꯩꯕꯣꯡ ꯄꯥꯝꯕꯤꯖꯦ ꯇꯥꯔꯛꯑꯗꯤ ꯑꯩꯈꯣꯏꯒꯤ ꯄ꯭ꯔꯤꯊꯤꯕꯤꯒꯤ ꯂꯩꯃꯥꯏꯖꯤꯗꯒ ꯇꯥꯍꯣꯏꯗ꯭ꯔꯣ ꯀꯥꯏꯅ ꯍꯪꯉꯤꯅꯦꯕ ꯑꯗꯩ ꯇꯥꯔꯛꯑꯣꯏꯁꯤꯅꯦꯕ ꯑꯗꯨꯗꯤ ꯀꯩꯒꯤ ꯑꯩꯒꯤ ꯊꯩꯕꯣꯡ ꯄꯥꯝꯕꯤꯖꯤꯗꯤ ꯑꯗꯨꯝ ꯅꯨꯡꯃ ꯀꯛꯄꯗ ꯇꯥꯔꯛꯏ ꯁꯤꯅꯦꯕꯀꯣ
ꯑꯥ
ꯃꯔꯝꯗꯤ ꯄ꯭ꯔꯤꯊꯤꯕꯤꯒꯤ ꯊꯥꯒꯤ ꯂꯩꯕꯛ ꯒꯤ ꯄꯣꯠꯁꯤꯡꯖꯦ ꯑꯩꯈꯣꯏꯒꯤ ꯑꯣꯏꯅ ꯀꯣꯏꯄꯥꯏ ꯄꯥꯏꯔ ꯂꯩꯔꯤ ꯁꯤꯅꯦ
ꯑꯥ
ꯄꯣꯠꯁꯤꯡꯖꯦ ꯊꯝꯕ ꯃꯇꯝꯗ ꯃꯣꯏꯒꯤꯗꯤ ꯂꯩꯕꯥꯛ ꯃꯈꯥꯗ ꯇꯥꯔꯛꯇꯦ ꯑꯍꯥꯡꯕꯗꯨꯗ ꯀꯣꯏꯄꯥꯏ ꯄꯥꯏꯔꯒ ꯂꯩ ꯑꯗꯨꯅ ꯊꯥꯒꯤ ꯂꯩꯕꯛꯇꯒꯤ ꯍꯩꯕꯣꯡ ꯀꯥꯛꯑꯖꯨ ꯍꯩꯕꯣꯡ ꯇꯔꯛ ꯇꯣ ꯁꯨꯡꯇꯥ ꯂꯩꯃꯥꯏꯗ ꯁꯨꯡꯇꯥ ꯇꯥꯔꯛꯇ꯭ꯔꯤꯅꯦꯅ ꯍꯥꯏꯕ ꯍꯥꯏꯇꯥꯔꯦ
ꯑꯣ
ꯑꯗꯨꯒ ꯑꯉꯥꯡ ꯀꯥꯞꯄ ꯊꯦꯝꯕꯗꯗꯨꯝ ꯊꯥ ꯊꯥ ꯊꯥꯕꯨꯡ ꯇꯣꯟ ꯇꯧꯕꯗꯣ ꯑꯗꯣ ꯌꯥꯝ ꯁꯛꯑꯦꯕ ꯑꯁ ꯅꯨꯡꯉꯥꯏ ꯅꯨꯡꯉꯥꯏꯕ ꯋꯥꯔꯤ ꯌꯥꯝ ꯂꯤꯔꯛꯏꯗ ꯑꯉꯥꯡ ꯑꯣꯏꯔꯤꯉꯩꯗ
ꯑꯦ ꯑꯗꯨꯒꯤ ꯋꯥꯔꯤ ꯍꯥꯏꯔꯒ ꯑꯩꯅ ꯀꯩꯅꯣꯝꯃ ꯅꯪꯉꯣꯟꯗ ꯍꯪꯅꯤꯡꯕ ꯋꯥ ꯑꯃ ꯂꯩꯅꯦ
ꯑꯥ
ꯀꯩꯅꯣꯖꯦ ꯅꯪꯅ ꯑꯥ ꯍꯧꯖꯤꯛ ꯃꯥꯁꯇꯔ ꯅꯪꯅ ꯕꯦꯠ ꯂꯣꯏꯔꯛꯏꯕ ꯂꯥꯏꯔꯤꯛ ꯇꯝꯕꯒꯤ ꯂꯝꯕꯤꯗ ꯅꯪꯅ ꯆꯪꯖꯤꯜꯂꯛꯏꯖꯦ ꯍꯧꯖꯤꯛꯀꯤ ꯑꯣꯏꯅꯗꯤ ꯑꯌꯥꯝꯕ ꯁꯔꯨꯛ ꯀꯩꯅꯣꯗꯤ ꯂꯣꯏꯁꯤꯜꯂꯛꯑꯕꯅꯦꯕ ꯁꯕꯦꯟꯇꯤ ꯄꯥꯔꯁꯦꯟꯗꯤ ꯂꯣꯏꯁꯤꯜꯂꯛꯑꯕꯅꯦꯕꯀꯣ
ꯑꯥ ꯑꯥ
ꯑꯗꯨ ꯂꯣꯏꯁꯤꯜꯂꯛꯄ ꯃꯇꯝꯗ ꯅꯪꯅ ꯃꯅꯤꯄꯨꯔꯤ ꯁꯞꯖꯦꯛꯁꯦ ꯑꯉꯥꯡꯉꯩꯗ ꯇꯔꯤꯛ ꯇꯥꯛꯄꯤꯕ ꯇꯝꯕꯤꯕ ꯃꯇꯝꯗ ꯀꯣꯏꯅ ꯊꯥꯏꯅ ꯑꯉꯥꯡ ꯑꯣꯏꯀꯟꯗ ꯇꯝꯃꯛꯈꯤꯕ ꯇꯞꯇꯥꯒꯤ ꯋꯥꯔꯤꯅ ꯑꯃ ꯌꯥꯎꯒꯤꯕꯀꯣ
ꯎꯝ ꯎꯝ
ꯑꯗꯨꯒꯤ ꯇꯞꯇꯥꯒꯤ ꯋꯥꯔꯤꯗꯣ ꯍꯧꯖꯤꯛꯕꯣꯛ ꯌꯥꯎꯔꯤꯕ꯭ꯔꯥ ꯅꯠꯇ꯭ꯔꯒ ꯌꯥꯎꯒꯤꯗ꯭ꯔꯕ꯭ꯔꯥ ꯑꯗꯨꯒꯤ ꯄꯔꯥꯗꯣ ꯑꯈꯣꯏꯅ ꯇꯝꯃꯛꯄ ꯃꯇꯝꯗꯗꯤ ꯌꯥꯝꯅ ꯅꯨꯡꯉꯥꯏꯈꯤ ꯍꯥꯏꯗꯤ ꯑꯣꯖꯥꯅꯒ ꯄꯔꯥꯗꯣ ꯂꯤꯔꯒ ꯑꯈꯣꯏꯅꯒ ꯈꯗꯥꯡꯒ ꯃꯦꯠꯂꯒ ꯃꯨꯟꯅ ꯇꯥꯕꯗꯣ
ꯌꯥꯎꯔꯤ ꯌꯥꯎꯔꯤ ꯇꯞꯇꯥꯒꯤ ꯍꯧꯖꯤꯛ ꯇꯝꯕ ꯃꯇꯝꯗꯗꯤ ꯑꯌꯥꯝꯕꯅ ꯀꯩꯅꯣ ꯇꯧ ꯑꯥ ꯂꯥꯏꯔꯤꯛ ꯇꯝꯕꯒꯤ ꯇꯥꯛꯄ ꯍꯧꯒꯗꯕꯒꯤ ꯏꯁꯇꯦꯖꯁꯦ ꯀ꯭ꯂꯥꯁ ꯇꯨ ꯇꯦꯟ ꯑꯣꯏꯌꯦꯕꯀꯣ
ꯑꯧ
ꯊꯥꯛꯁꯤꯗꯗꯤ ꯑꯗꯨꯒ ꯑ ꯇꯞꯇꯥꯒ ꯌꯥꯎꯕꯖꯤꯗꯤ ꯀ꯭ꯂꯥꯁ ꯐꯣꯔꯗ ꯌꯥꯎꯕ
ꯑꯝ
ꯇꯞꯇꯥꯒꯤ ꯋꯥꯔꯤꯖꯦ ꯑꯗꯨꯒ ꯇꯞꯇꯥꯒꯤ ꯋꯥꯔꯤ ꯀꯩ ꯇꯧꯒꯦ ꯍꯥꯏꯕ ꯃꯇꯝꯗ ꯍꯤꯟꯗꯤꯗ ꯇꯝꯕꯖꯨ ꯌꯥꯎꯏ ꯇꯞꯇꯥꯖꯦ ꯍꯥꯟꯅꯗꯤ ꯃꯅꯤꯄꯨꯔꯤꯗ ꯇꯝꯃꯝꯕꯗꯣ
ꯎꯝ
ꯍꯤꯟꯗꯤ ꯍꯤꯟꯗꯤꯒꯤ ꯁꯦꯂꯦꯕꯁꯇ ꯍꯥꯞꯇꯣꯛꯄ ꯌꯥꯎꯔꯦ ꯍꯟꯗꯣꯛꯑꯒ
ꯎꯝ
ꯑꯗꯨꯅ ꯍꯟꯗꯣꯛꯄꯖꯦ ꯑꯅꯨꯕꯥꯠ ꯀꯧꯋꯦꯕꯀꯣ ꯃꯅꯤꯄꯨꯔꯗꯒꯤ ꯍꯤꯟꯗꯤꯗ ꯍꯟꯗꯣꯛꯀꯦꯔ ꯍꯤꯟꯗꯤꯗ ꯃꯅꯤꯄꯨꯔꯗ ꯍꯟꯗꯣꯛꯀꯦꯔ ꯍꯤꯟꯗꯤꯒꯤ ꯑꯅꯨꯕꯥꯠ ꯀꯧꯑꯦꯕꯀꯣ
ꯑꯝ
ꯑꯇꯩ ꯑꯅ ꯃꯅꯤꯄꯨꯔꯗ ꯌꯥꯎꯔꯝꯕ ꯁꯤꯂꯦꯕꯁꯁꯦ
ꯑꯝ
ꯏ ꯌꯥꯎꯈ꯭ꯔꯦꯕ ꯑꯗꯨꯒ ꯑꯗꯨꯒꯤ ꯇꯞꯇꯥꯒꯤ ꯋꯥꯔꯤꯗꯣ ꯌꯥꯝ ꯊꯤ ꯅꯨꯡꯉꯥꯏꯕꯀꯣ ꯍꯧꯖꯤꯛꯀꯤ ꯑꯉꯥꯡ ꯃꯥꯗꯨꯗ ꯑꯉꯥꯡ ꯌꯥꯝ ꯀꯞꯇ꯭ꯔꯣ ꯑꯉꯥꯡꯗ ꯌꯥꯝ ꯀꯞꯇ꯭ꯔꯣ ꯑꯗꯣ ꯅꯪꯅ ꯇꯝꯃꯛꯈꯤꯕꯖꯦ ꯃꯩꯇꯩ ꯃꯌꯦꯛꯇ ꯇꯞꯇꯥꯗꯤ ꯇꯝꯃꯛꯈꯤꯗꯦ ꯑꯩꯅ ꯈꯟꯕꯗꯀꯣ
ꯎꯝ
ꯑꯗꯨꯒ ꯅꯪꯅ ꯁꯨꯝ ꯀꯩꯅꯣ ꯀꯥꯎꯕꯩ ꯑꯣꯏꯔꯝꯒꯅꯤ ꯍꯤꯟꯗꯤꯗ ꯇꯝꯃꯤ ꯑꯩꯖꯨ ꯑꯉꯥꯡ ꯑꯣꯏꯔꯤꯉꯩꯗ ꯂꯥꯏꯔꯤꯛ ꯇꯝꯃꯛꯕꯗꯅꯦ ꯇꯞꯇꯥꯖꯤ ꯍꯤꯟꯗꯤꯗ ꯇꯝꯃꯦꯕꯀꯣ ꯀꯩꯅꯣꯁꯤꯅ ꯑ ꯀꯩꯖꯤꯅ ꯀꯩꯗꯧꯏ ꯑꯥ ꯃꯕꯨꯛ ꯂꯥꯝꯗꯅꯀꯣ ꯁꯪꯒꯣꯜ ꯁꯪ ꯑꯃ ꯑꯗꯒꯤ ꯀꯩꯅꯣ ꯇꯧꯔꯒ ꯉꯁꯤꯗꯤ ꯄꯨꯛꯁꯨ ꯂꯥꯝꯃꯦ ꯁꯟ ꯐꯖꯕ ꯑꯝꯇꯪ ꯁꯒꯣꯜ ꯐꯖꯕꯝꯇꯪ ꯈꯜꯂꯒ ꯆꯥꯔꯨꯔꯒꯦꯅ ꯂꯥꯛꯄꯅꯦꯕ ꯁꯒꯣꯜ ꯂꯣꯏꯕꯒꯤ ꯑꯗꯨꯗ ꯃꯥꯅ ꯁꯒꯣꯜ ꯁꯪꯖꯤꯗ ꯂꯩꯔꯒ ꯁꯒꯣꯜ ꯁꯥꯔ ꯀꯨꯜꯂꯦꯗꯅ ꯅꯨꯃꯤꯗꯥꯡꯗꯅ ꯀꯩꯅꯣꯗꯨꯗ ꯁꯪꯒꯣꯜꯖꯤꯡꯗꯨꯖꯨ ꯀꯩ ꯑꯃ ꯆꯪꯉꯛꯏ ꯍꯥꯏꯕꯗꯣ ꯇꯧꯃꯤꯟꯅ ꯆꯪꯉꯛꯄꯅꯤꯅ ꯃꯣꯏꯖꯨ ꯈꯪꯗꯕ ꯍꯥꯏꯇꯥꯔꯦ ꯇꯨꯝꯃꯣ ꯄꯣꯊꯥꯗ ꯁꯖꯤꯛ ꯆꯥꯔꯒ ꯁꯥꯏꯔꯒ ꯄꯣꯊꯥ ꯂꯩꯔꯝ
ꯎꯝ
ꯑꯗꯩ ꯂꯥꯏꯕꯛꯅ ꯊꯤꯔꯤꯖꯤꯅ ꯀꯩꯖꯤꯒꯤ ꯏꯃꯨꯡꯖꯤꯒꯤ ꯑꯉꯥꯡꯖꯦ ꯃꯃꯥꯖꯤꯒꯤ ꯃꯆꯥ ꯑꯉꯥꯡ ꯆꯦꯟꯕꯤꯖꯦ ꯁꯤ ꯑꯉꯥꯡꯖꯦ ꯀꯥꯟꯅ ꯀꯞꯈꯠꯂꯛꯄꯅꯦꯕ ꯊꯦꯝꯕ ꯌꯥꯗꯈꯩ
ꯎꯝ
ꯊꯦꯝꯕ ꯌꯥꯗꯈꯩ ꯀꯞꯈꯠꯂꯛꯄꯁꯤꯗ ꯑꯉꯥꯡꯖꯦ ꯁꯨꯛꯊꯦꯝ ꯊꯦꯝꯕ ꯂꯥꯛꯄꯁꯤꯗ ꯑꯦ ꯀꯩ ꯂꯥꯛꯑꯦꯒ ꯍꯥꯏꯕꯖꯤꯕꯨꯛꯇ ꯑꯉꯥꯡꯖꯤ ꯀꯥꯞꯄ ꯐꯠꯇꯕꯤꯅꯦꯕꯀꯣ ꯑꯗꯨ ꯃꯃꯥꯖꯤꯗ ꯃꯁꯤꯗꯤ ꯑꯉꯥꯡꯁꯤ ꯀꯞꯄ ꯌꯥꯔꯣꯏꯅ ꯃꯥꯅ ꯕꯥꯞꯅ ꯁꯥꯖꯤꯟꯕ ꯑꯩ ꯇꯞꯇꯥ ꯂꯥꯛꯑꯦꯇꯨ ꯇꯞꯇꯥ ꯂꯥꯛꯑꯦꯇꯨ ꯇꯞꯇꯥ ꯑꯉꯥꯡ ꯐꯥꯕ ꯂꯥꯛꯑꯦ ꯍꯥꯏꯗꯅꯀꯣ ꯍꯥꯏꯕꯗꯨꯅꯦ ꯑꯉꯥꯡꯖꯦ ꯑꯃꯨꯛꯇ ꯇꯥꯗ꯭ꯔꯤꯕ ꯋꯥꯍꯩ ꯑꯃ ꯃꯉꯣꯟꯗ ꯐꯠ ꯂꯥꯎ ꯄꯜꯂꯛꯄꯗꯣ ꯑꯗꯩ ꯀꯞ ꯈꯪꯂꯦꯞ ꯂꯦꯞꯈꯤꯕꯅꯦꯕ ꯑꯗꯩ ꯀꯩꯖꯤꯅ ꯀꯩꯅꯣꯅꯦ ꯇꯞꯇꯥ ꯍꯥꯏꯔꯤꯕ ꯃꯤꯖꯤꯕꯨ ꯀꯩ ꯑꯩꯁꯦ ꯁꯥꯊꯤꯅ ꯂꯩꯔꯤꯅꯦ ꯑꯗꯒꯤꯗꯤ ꯇꯞꯇꯥꯥ ꯍꯥꯏꯕ ꯀꯌꯥꯝ ꯌꯥꯝꯅ ꯀꯜꯂꯕ ꯃꯤ ꯑꯣꯏꯕꯖꯥꯠꯅꯣꯅ ꯋꯥꯈꯜꯗ ꯈꯜꯂ ꯂꯩꯒ꯭ꯔꯦꯕꯀꯣ ꯇꯥꯟꯖꯥꯖꯤꯗ ꯍꯨꯔꯥꯟꯕ ꯑꯃ ꯍꯨꯔꯥꯟꯕ ꯂꯥꯛꯄ ꯍꯥꯏꯇꯥꯔꯦ
ꯑꯣ ꯃꯤ ꯑꯃ ꯍꯨꯨꯔꯥꯟꯕ ꯑꯃꯨ ꯆꯪꯉꯛꯏꯕ ꯏꯃꯨꯡꯖꯤꯗ
ꯑ ꯁꯒꯣꯜ ꯍꯨꯔꯥꯟꯕ ꯆꯪꯉꯛꯄ ꯑꯗꯩ ꯍꯨꯔꯥꯟꯕꯖꯤꯗꯤ ꯂꯥꯏꯃꯨꯛ ꯐꯠꯇꯖꯤꯅꯖꯨ ꯈꯣꯏꯒꯤ ꯀꯩꯖꯤꯅ ꯍꯦꯛ ꯂꯩꯕ ꯖꯒꯥꯖꯤ ꯆꯪꯉꯛꯑꯒ ꯀꯩꯖꯤꯅ ꯍꯦꯛ ꯃꯥꯒꯤ ꯃꯈꯣꯡ ꯑꯖꯦ ꯆꯥꯎꯋꯤꯗꯅꯥ ꯀꯩꯖꯦ ꯆꯥꯎ ꯁꯥꯡꯉ ꯐꯖꯕ ꯁꯪꯒꯣꯜ ꯑꯃ ꯂꯩꯔꯤꯅꯦ ꯃꯥꯅ ꯀꯩꯅꯣ ꯇꯧꯔꯒ ꯇꯥꯞ ꯄꯥꯏꯔꯒ ꯊꯧꯕꯗꯤ ꯉꯁꯥꯏ ꯃꯃꯥꯗꯨꯅ ꯇꯞꯇꯥ ꯂꯥꯛꯏ ꯊꯣꯡ ꯍꯥꯡꯇꯣꯑꯣ ꯆꯥꯅꯒꯤꯕ ꯃꯇꯝꯅꯦꯕꯀꯣ
ꯑ
ꯀꯩꯖꯤꯅ ꯇꯞꯇꯥ ꯍꯥꯏꯕꯖꯤ ꯁꯤ ꯑꯣꯏꯔꯝꯕ ꯇꯥꯔꯦ ꯑꯗꯩ ꯃꯁꯤꯗꯤ ꯑꯩꯉꯣꯟꯗꯩ ꯍꯦꯟ ꯀꯟꯕ ꯃꯤꯅꯤꯅ ꯑꯉꯥꯡꯖꯤꯅꯐꯥꯎꯗ ꯍꯦꯛꯇ ꯀꯤꯕ ꯃꯤꯅꯤꯅ ꯃꯁꯤꯗꯤ ꯑꯩ ꯊꯋꯥꯏ ꯍꯤꯡꯅꯕ ꯆꯦꯜꯂꯧꯕꯅ ꯐꯔꯅꯤ ꯍꯥꯏ ꯖꯨ ꯇꯥꯟꯖꯥꯖꯤꯗꯀꯣ ꯇꯥꯂꯛꯁꯤꯗ ꯉꯁꯥꯏꯒꯤ ꯍꯨꯔꯥꯥꯟꯕꯖꯤꯅ ꯁꯪꯒꯣꯟꯖꯦ ꯑ ꯀꯩ ꯑꯣꯏꯅ ꯇꯣꯡꯈꯠꯂꯒ ꯁꯪꯒꯣꯜ ꯁꯪꯖꯤꯗ ꯊꯧꯗꯣꯔꯛꯄꯅꯦ ꯑꯍꯤꯡꯒꯤ ꯃ ꯇꯝꯗ ꯍꯨꯔꯥꯟꯕꯖꯤꯅ ꯑꯃꯝꯕꯗ ꯀꯩꯒꯤ ꯑꯔꯥꯡꯕ ꯃꯁꯛꯇꯣ ꯈꯪꯗꯕꯅꯤꯅ ꯃꯥꯅ ꯁꯪꯒꯣꯟꯖꯦ ꯁꯪꯒꯣꯜꯅꯦ ꯈꯜꯂꯒ ꯀꯩꯖꯦ ꯊꯧꯔꯥꯒ ꯅꯣꯡꯉꯥꯜꯂꯝꯗꯥꯏ ꯃꯇꯝ ꯑꯣꯏꯔꯛꯄꯗꯨ ꯀꯩꯒꯤ ꯑꯔꯥꯡꯕꯗꯨ ꯎꯔꯛꯄꯅꯦꯕꯀꯣ
ꯑ
ꯑꯁ ꯑꯩꯅ ꯇꯣꯉꯛꯏꯖꯤꯗꯤ ꯀꯩꯅꯤꯗꯅꯥ ꯁꯤꯗꯤ ꯁꯣꯏꯗꯅ ꯁꯤꯕ ꯇꯥꯔꯦ ꯍꯥꯏꯔ ꯎꯀꯨ ꯃꯅꯥꯛ ꯂꯩꯕ ꯑꯝꯗ ꯆꯣꯡꯗꯍꯧꯕꯅꯦ ꯃꯥꯖꯦ ꯔ ꯀꯩꯖꯤꯅ ꯍꯨꯔꯟꯕꯖꯦ ꯇꯥꯑꯧꯔꯦ ꯑꯃꯨꯛ ꯑꯩ ꯊꯋꯥꯏ ꯍꯤꯡ ꯃꯥꯖꯨ ꯀꯞꯇꯥꯖꯨ ꯀꯤꯔꯤꯅꯤꯗꯅꯥ ꯍ ꯍ ꯑꯗ ꯆꯦꯡ ꯆꯦꯟꯕꯅꯦꯕꯀꯣ ꯑꯗ ꯂꯝꯍꯨꯏ ꯊꯦꯡꯅꯗ ꯂꯝꯍꯨꯏꯒ ꯃꯥꯒ ꯃꯔꯩ ꯌꯦꯠꯅꯔꯒ ꯆꯤꯡꯊꯠꯅꯕꯗ ꯂꯝꯍꯨꯏꯗꯣ ꯀꯔꯥꯡ ꯁꯦꯒꯥꯏꯔ ꯁꯤꯌꯦꯗꯣ ꯑꯅꯤꯗꯣ ꯑꯗꯨꯒꯤ ꯋꯥꯔꯤ ꯑꯗꯨꯃꯥꯏꯅ ꯇꯧꯕꯗꯨꯅꯦ ꯇꯥꯝꯃꯛꯈꯤꯕꯗꯣ ꯀ꯭ꯂꯥꯁ ꯐꯣꯔꯗ
ꯑꯧ ꯀ꯭ꯂꯥꯁ ꯐꯣꯔꯗꯔ ꯑꯗꯨ ꯇꯝꯃꯛꯄꯗꯣ
ꯑꯥ
ꯑꯗꯣ ꯑꯩꯅ ꯑꯃꯨꯛ ꯊꯦꯡꯅꯔꯛꯄꯗꯤ ꯑꯗꯨꯒꯤ ꯄꯔꯥꯖꯦ ꯍꯣꯏ ꯑꯗꯣꯝꯅ ꯍꯥꯏꯖꯦ ꯆꯨꯃꯝꯕꯗꯤ ꯌꯥꯏ ꯑꯗꯨꯕꯨ ꯀꯩꯅꯣꯗ ꯑꯈꯣꯏꯒꯤ ꯑ ꯕꯦꯡꯒꯥꯂꯤꯒꯤ ꯂꯥꯏꯔꯤꯛ ꯂꯩꯗꯅꯥ
ꯑꯥ
ꯑꯗꯨꯝꯕꯗ